ꯇꯌꯦ꯫
ꯀꯩꯗꯧꯔꯤꯅꯣ
ꯁꯨꯝꯐꯝꯝꯃꯤꯅꯦ
ꯑꯩ ꯑꯩꯗꯤ ꯇꯧꯗꯨꯗ ꯆꯥꯛꯂꯒ ꯍꯧꯖꯤꯛꯅ ꯊꯣꯛꯒ ꯂꯩꯗ
ꯑ ꯆ ꯆꯥꯔꯔꯕꯣ
ꯍꯧꯖꯤꯛꯀꯤꯅ ꯆꯥꯔꯒ ꯊꯣꯛꯔꯤꯗ
ꯑꯣ ꯑꯩꯈꯣꯏ ꯆ ꯃꯖ ꯑꯩꯈꯣꯏꯁꯨ ꯆꯞ ꯆꯥꯗꯦꯌꯨꯁꯦ
ꯎꯁ ꯊꯦꯡꯅ꯭ꯔꯦꯅꯦ ꯑꯗꯨꯗꯤ ꯑꯁ ꯁꯥ ꯈꯛꯇ ꯆꯥꯏꯗ ꯑꯩꯈꯣꯏꯗꯤ ꯋꯥꯔ ꯀꯞ ꯌꯦꯡꯗ꯭ꯔꯣ ꯅꯪꯁꯦ
ꯌꯦꯉꯦ
ꯑꯦꯁ ꯉꯔꯥꯡ ꯅꯨꯡ ꯅꯉꯤꯅꯦꯗꯤ ꯏꯁꯀꯕꯂꯤꯉꯤꯍꯦ ꯃꯥ ꯅꯤꯃꯥꯜ ꯀꯤ ꯑꯃ ꯁꯤꯈ꯭ꯔꯦꯅꯦ ꯑꯗꯨꯏ ꯑꯁ
ꯅꯨꯡꯉꯥꯏꯇꯦꯀꯣ
ꯃꯣꯏꯅꯦ ꯍꯂꯦꯟꯅꯟꯃꯟꯕꯤꯌꯦꯀꯣ ꯃꯥꯁꯦ ꯇ꯭ꯔꯦꯛꯇꯔꯒꯨꯝꯕ ꯑꯣꯏꯕꯒꯤ
ꯑꯣ ꯍꯣꯔꯦꯟꯗꯤ ꯑꯃꯨꯛ ꯄꯣꯔꯇꯨꯒꯥꯜꯒ ꯀꯩ ꯀꯌꯥ ꯇꯥꯑꯝꯅꯤ ꯏꯁꯄꯦꯟꯒ
ꯍꯌꯦꯡ ꯍꯌꯦꯡ ꯉꯁꯤ ꯅꯠꯇ꯭ꯔꯣ
ꯑ ꯇ꯭ꯋꯦꯜ ꯊꯥꯔꯇꯤ ꯑꯦꯦꯝ ꯍꯥ ꯇꯔ
ꯔꯣꯅꯤꯜ ꯔꯣꯅꯤꯜꯗꯣ ꯔꯣꯅꯦꯜꯗꯣꯒ ꯂꯥꯃꯤꯟ ꯌꯥꯝꯃꯜ ꯅꯠꯇ꯭ꯔꯥ
ꯔꯣꯅꯥꯜꯗꯣ ꯑ ꯃꯥꯅꯦ
ꯁꯄꯦ ꯑꯥ
ꯃꯥꯅꯦ ꯃꯥꯅꯦ
ꯎꯝ ꯍꯣꯏꯅꯦ ꯑꯁ ꯔꯨꯅꯤ ꯂꯣꯟ ꯅꯠꯇ꯭ꯔꯗꯤ ꯂꯝꯃꯤꯟ ꯑꯃ ꯑꯃꯗꯤ ꯀꯥꯏꯕꯤ ꯇꯥꯔꯦꯅꯦ
ꯑ ꯍꯥꯔꯠ ꯑꯦꯇꯦꯛ ꯇꯧꯗꯧ꯭ꯔꯣ ꯑꯗꯨ ꯇ ꯇꯧꯔꯦ
ꯀꯅꯥꯕꯨ ꯁꯞꯄꯣꯔꯠ ꯇꯧꯕꯔꯥ ꯔꯅꯤꯜꯗ ꯔꯅꯤꯜꯗ ꯔꯥ ꯀꯔꯤ ꯔꯣꯟꯖꯦꯜꯗꯣ ꯁꯞꯄꯣꯔꯠ ꯇꯧꯔꯅꯦ ꯔꯣꯟꯖꯦꯜꯗꯣꯗꯤ
ꯐꯖꯅ ꯍꯥꯏꯌꯨꯍꯦ ꯃꯃꯤꯡꯗꯣ
ꯔꯨꯖꯜꯗ ꯑꯩꯒꯤ ꯀꯤꯕꯤ ꯐꯖꯇꯦꯕ
ꯇꯝꯕꯤꯕꯁꯦ ꯍꯣꯏ ꯃꯥꯗꯣ ꯀꯨꯏꯔꯗꯅ ꯆꯅꯥꯔꯛꯄꯗꯨꯣ
ꯀꯨꯏꯅ ꯁꯅꯥꯈ꯭ꯔꯕꯒꯤ ꯁꯞꯄꯣꯔꯠ ꯇꯧꯅꯤꯡꯉꯤꯁꯤꯗ ꯑꯩꯈꯣꯏꯗ ꯑ ꯎ ꯑꯅ ꯋꯥ ꯄ꯭ꯂꯦꯌꯥꯔꯁꯤꯡꯕꯨ ꯁꯞꯄꯣꯔꯠ ꯇꯧꯅꯤꯡꯉꯤ
ꯍꯣꯏꯗ ꯏꯕꯥ ꯏꯕꯥꯄꯦ ꯍꯣꯏꯗꯤ ꯐꯨꯜ ꯁꯨꯞꯄꯣꯔꯠ꯭꯫ ꯄꯣꯠꯅꯤꯅ ꯑꯩꯈꯣꯏꯁꯨ ꯏꯕꯥꯄꯦꯅꯦ ꯑꯗꯨꯒ ꯃꯌꯥꯝ ꯂꯩꯌꯦꯗꯅ꯫ ꯑꯩꯖꯥ ꯍꯥꯏꯕꯗꯣ꯫ ꯑꯦꯂꯤꯖꯥ ꯍꯥꯏꯕꯗꯨꯁꯨ ꯑꯉꯥꯡꯗꯨꯁꯨ ꯐꯖꯩ꯫
ꯎꯝ ꯅꯨꯡꯊꯤ ꯌꯦꯡꯕ꯭ꯔꯥꯗꯣ꯫
ꯅꯨꯡꯇꯤꯒꯤꯗꯤ ꯌꯦꯡꯗꯦꯕ ꯃꯔꯛ ꯃꯔꯛꯇ ꯁꯨꯝ ꯌꯦꯡꯕꯅꯤꯗ꯫ ꯀꯩ ꯏꯟꯁꯥꯡꯊꯔꯒꯦ꯫
ꯑꯁ꯫ ꯑꯂꯨ ꯑꯂꯨ ꯈꯛꯇ ꯂꯩꯔꯤꯌꯦꯗ ꯍꯧꯖꯤꯛꯗꯤ
ꯑꯜꯂꯨ
ꯑꯣꯏꯣꯏ ꯀꯣꯂꯦꯖꯀꯨꯝꯕꯗꯤ ꯆꯠꯇꯦ ꯉꯁꯤ
ꯆꯠꯇꯦ ꯑꯩꯈꯣꯏ ꯀꯣꯂꯦꯖ ꯂꯣꯏꯔꯤꯗ
ꯂꯣꯏꯔꯦ
ꯑ
ꯑꯣ ꯑꯣ ꯉꯁꯤ ꯀꯔꯤ ꯊꯕꯛ ꯇꯧꯕꯔꯥ
ꯎꯝ ꯁꯤꯤꯡꯍꯝ ꯃꯉ ꯂꯩꯌꯦꯦ
ꯊ ꯄꯈꯔꯤ ꯏꯁꯤ ꯇꯧꯗ
ꯇꯥꯎꯗꯦ
ꯅꯨꯄꯤꯅ ꯑꯗꯨꯃꯥꯏꯅ ꯂꯩꯔꯗꯤ ꯅꯨꯄꯥꯅ ꯇꯧꯕ ꯇꯥꯔꯅꯦ ꯑꯗꯨꯗꯤ
ꯑꯣ ꯁ꯭ꯋꯥꯚꯕ ꯊꯨꯝꯔꯤꯌꯦ
ꯆ ꯁ
ꯅ ꯄꯥ ꯇꯥꯎꯗꯗ ꯃꯥꯅ ꯄꯥ ꯍꯁꯣ ꯅꯪ
ꯑꯗꯨ ꯑꯗꯨꯒꯨꯝꯕ ꯊꯕꯛꯗꯤ
ꯅꯨꯄꯥꯗꯒꯤ ꯅꯨꯄꯤꯅ ꯁꯣꯜꯂꯦ ꯍꯥꯏꯕ ꯇꯥꯕ꯭ꯔꯣ
ꯑ ꯑꯗꯨꯗꯤ ꯑꯗꯨꯁꯨ ꯆꯨꯝꯗꯤ ꯆꯨꯝꯃꯦ ꯑꯗꯨ
ꯅꯨꯄꯤ ꯁꯔꯨꯛꯇꯒꯤ ꯀꯜꯂꯦ ꯍꯥꯏꯗ ꯇꯥꯗ꯭ꯔꯣ
ꯑꯗꯨꯁꯨ ꯆꯨꯝꯃꯦ ꯑꯗꯨ ꯆꯥꯛꯀꯨꯝꯕꯗꯤ ꯅꯨꯄꯤꯅ ꯊꯣꯡꯗ꯭ꯔꯗꯤ ꯅꯨꯄꯥꯗꯨ ꯊꯣꯡꯉꯣꯏꯍꯔꯅꯦ
ꯁꯨꯡꯅꯕꯅꯦ ꯂꯣꯏꯅ ꯊꯅꯥ ꯃꯅꯦ
ꯎꯝ
ꯑꯩꯈꯣꯏꯁꯨ ꯉꯝꯃꯨꯀꯥꯟꯗ ꯊꯣꯡꯕꯤꯗꯣꯏꯅꯤꯅ
ꯎꯝ ꯅꯪꯒꯤ ꯀꯦꯔꯤꯌꯔꯒꯨꯝꯕꯗ ꯀꯔꯤ ꯊꯕꯛꯁꯨ ꯇꯧꯅꯤꯡꯉꯥꯏ ꯂꯩꯇ꯭ꯔꯦꯅ ꯈꯟꯂꯒ ꯂꯩꯕ꯭ꯔꯥ ꯑꯗꯨꯝ ꯂꯩꯕ
ꯑꯥꯎ ꯑꯗꯨ ꯑꯗꯨ ꯅꯩꯕꯅꯦ
ꯑꯣ ꯑꯗꯨꯗꯤ ꯌꯥꯝ ꯐꯖꯩꯗ ꯐꯖꯅ ꯄꯣꯊꯥꯔꯝꯒꯅꯤ ꯍꯥꯏꯗꯤ
ꯅꯒꯤ
ꯑꯩꯗꯤ ꯏ ꯄꯤ ꯑꯦꯁ ꯁꯤ ꯌꯨ ꯄꯤ ꯑꯦꯁ ꯁꯤ ꯑꯥꯏ ꯑꯦ ꯑꯦꯁ ꯑꯦ ꯍꯣꯏ ꯑꯗꯨ ꯑꯦꯝ ꯇꯧꯔꯨꯍꯂ ꯑꯗꯨ
ꯑꯣ ꯇꯧ ꯇꯧ ꯃꯥꯏ ꯄꯥꯛ ꯄꯍꯁꯤꯣ
ꯑꯗꯨꯃꯥꯏꯅ ꯈꯟꯗꯒ ꯂꯩ ꯑꯗꯨꯁꯨ ꯑꯁ ꯇꯦꯟꯁꯟ ꯌꯥꯝꯕꯤꯒꯀꯣ
ꯎ ꯌꯥꯝꯅꯤꯉꯥꯏ ꯂꯩꯇꯦ
ꯏꯁꯐ ꯌꯥꯝꯃꯤꯗ ꯅꯣꯏ ꯅꯪꯗꯤ ꯈꯪꯉꯔꯣꯏꯗ ꯅꯪ ꯑꯩ ꯑꯣꯏꯗꯕꯤꯌꯦ
ꯀꯥꯏ ꯐꯥꯏꯗꯅꯅ
ꯇꯦꯟꯁꯟ ꯌꯥꯝꯕꯒꯤ ꯀꯔꯤ ꯇꯧꯁꯤꯔ ꯈꯪꯗ꯭ꯔꯦꯅ ꯍꯧꯖꯤꯛꯇꯤ
ꯎꯝ ꯆꯠ ꯂꯩ ꯉ ꯂꯩꯇ ꯎꯉꯥꯏ ꯀꯣ
ꯅꯨꯄꯥꯒꯨꯝꯕꯗꯤ ꯀꯣꯏꯗꯕ꯭ꯔꯣ
ꯍꯜꯂꯣ ꯇꯥꯕ꯭ꯔꯣ
ꯍ
ꯍꯂꯣ ꯍꯜꯂꯣ ꯇꯥꯗꯕ꯭ꯔꯣ ꯍꯜꯂꯣ ꯇꯥꯗꯨꯕ꯭ꯔꯥ
ꯄꯥꯏ ꯄꯣ ꯄꯥꯏ ꯄꯣ
ꯅꯪꯁꯦ ꯌꯥꯝ ꯆꯤꯠꯂꯕ ꯃꯥꯜꯂꯦꯅꯦ ꯊꯕꯛꯁꯦ ꯊꯕꯛ ꯊꯕꯛ ꯇꯧꯗꯦ ꯍꯥꯏꯔꯒ ꯊꯕꯛ ꯌꯥꯝ ꯆꯤꯜꯂꯕ ꯃꯥꯜꯂꯤꯦꯅꯦ ꯅꯪ ꯅꯍꯥꯟ ꯂꯩꯕ꯭ꯔꯣ ꯍꯜꯂꯣ ꯍꯜꯂꯣ ꯇꯥꯕꯔꯣ ꯊꯕꯛꯇꯤ ꯌꯥꯝ ꯆꯤꯜꯂꯤꯀꯣ ꯃꯤ ꯑꯃꯗꯤꯗꯤ ꯍꯜꯂꯣ ꯇꯕ꯭ꯔ ꯇꯥꯗꯦꯅꯦ ꯀꯔꯤ ꯇꯧꯔꯒ ꯂꯩꯕ꯭ꯔꯣꯅꯦ ꯑꯩ ꯇꯥꯗ꯭ꯔꯦ ꯉꯥꯡꯗꯕꯒꯤꯔꯥ ꯊꯝꯃꯦꯀꯣ ꯇꯥꯗ꯭ꯔꯗꯤ
ꯑꯦ
ꯖ ꯏꯀꯣꯖ